ꯍꯜꯂꯣ
ꯇꯥꯕ꯭ꯔ ꯍꯣꯏ ꯍꯣꯏ ꯇꯥꯏꯌꯦ ꯇꯥꯏꯌꯦ
ꯈꯤꯇꯪ ꯅꯨꯡꯉꯥꯏꯇꯕ ꯃꯥꯜꯂꯤ
ꯋꯥꯔꯤ ꯁꯥꯟꯅꯕꯤꯗꯨꯁꯦ ꯑꯩ ꯋꯥꯔꯤ ꯁꯥꯟꯅꯗꯣꯔꯤ ꯑꯩ-ꯑꯝ- ꯅꯪ ꯁꯥꯟꯅꯧꯕ ꯉꯥꯏꯍꯥꯛ ꯑꯩ ꯋꯥꯔꯤ ꯁꯥꯟꯅꯒꯦ ꯀꯅꯥ ꯒꯅꯣ ꯅꯪ ꯋꯥꯔꯤꯁꯅꯔꯤꯁꯤꯅ ꯅꯛ ꯁꯥꯟꯅꯒꯣꯕ ꯑꯩꯒ ꯃꯥꯒ ꯑꯃ ꯁꯥꯟꯅꯔꯤꯒꯦꯕ ꯆꯥꯛꯆꯥꯥꯕꯅ ꯍꯥ
ꯇꯌꯦ ꯇꯔꯥ
ꯑꯥꯎ ꯆꯥꯔꯦ ꯅꯪ ꯍꯣꯏ ꯆꯥꯕꯗꯣ ꯆꯥꯕ ꯂꯣꯏꯕꯗ ꯉꯥꯏꯌꯦ ꯅꯪ ꯆꯥꯗ꯭ꯔꯤꯔꯤꯕꯣ ꯍꯜꯂꯣ ꯇꯥꯗꯕ꯭ꯔꯥ
ꯆꯥꯔꯦ ꯅꯪ ꯀꯩ ꯃꯊꯦꯜ ꯆꯥꯔꯒꯦ ꯉꯁꯤꯗꯤ ꯇꯥꯏꯌꯦ ꯇꯥꯏꯌꯦ ꯀꯩ ꯃꯊꯦꯜ ꯆꯥꯔꯒꯦ
ꯃꯆꯔꯤ ꯌꯦꯟꯁꯥ ꯆꯥꯦ ꯌꯦꯟ ꯊꯣꯡꯕ ꯆꯥꯔꯦ ꯉꯁꯤꯗꯤ ꯅꯪꯒꯤ ꯄꯨꯔꯛꯄꯅ ꯍꯦꯟꯅ ꯈꯣꯛꯑ ꯆꯥꯔꯦ
ꯑꯣ ꯑꯣ ꯑꯣ ꯑꯣ ꯑꯩꯗꯤ ꯀꯩꯅꯣ ꯆꯥꯔꯦ ꯉꯁꯤꯗꯤ ꯏꯔꯣꯟꯕ ꯑꯃ ꯇꯧ ꯇꯧꯁꯤꯜꯂꯦ ꯁꯦꯕꯣꯠ ꯑꯃ ꯏꯔꯣꯜꯂꯦ ꯑꯗꯒꯤ ꯈꯖꯤꯡꯗꯣ ꯀꯥꯡꯉꯧ ꯑꯃ ꯉꯧꯔꯦ ꯑꯗꯨꯃꯥꯏꯅ ꯇꯧꯔꯦ ꯈꯔ ꯆꯥꯔꯦ ꯉꯁꯤꯗꯤ
ꯑꯁꯃꯥꯣꯏꯅ ꯅꯪꯥꯏ ꯃꯥꯗꯤ ꯈꯖꯤꯡ ꯆꯥꯏ ꯍꯥꯏ ꯎ
ꯂꯩꯔꯤꯌꯦ ꯈꯔ ꯑꯗꯣ ꯍꯌꯦ ꯑꯥ ꯍꯣꯏ ꯍꯥꯏꯖꯤꯟꯕꯅꯤ ꯍꯥꯏꯅ ꯂꯧꯔꯁꯨ ꯌꯥꯏ ꯈꯔ ꯂꯩꯌꯦ ꯍꯌꯦꯡ ꯑꯃꯨꯛ ꯀꯣꯟꯅ ꯊꯤꯜꯂꯛꯇ꯭ꯔꯤꯗꯨ ꯀꯩꯅꯣ ꯇꯧꯕꯒꯤꯅꯦ ꯁꯦꯡꯕ ꯉꯧꯔꯒ ꯆꯥꯕ ꯑꯣꯏꯕ ꯑꯗꯨꯒꯤꯅꯤ ꯊꯤꯜꯂꯛꯇ꯭ꯔꯤꯗꯣ
ꯉꯧꯔꯒ ꯆꯥꯕ ꯑꯣꯏꯕꯒꯤꯅꯦꯌꯦ ꯊꯤꯜꯂꯛꯇ꯭ꯔꯤꯗꯣ
ꯑꯁꯦꯡꯕ ꯉꯧꯕꯒꯤ
ꯑꯁꯦꯡꯕ ꯉꯧꯕꯒꯤ
ꯃꯤꯁꯦ ꯑꯃꯨꯛ ꯑꯣꯟꯅꯔꯛꯄ ꯃꯥꯜꯂꯤꯦ ꯎꯝ ꯎꯝ ꯎꯝ
ꯃꯥꯅ ꯑꯩꯉꯣꯟꯗ ꯄꯤꯁꯜꯂꯝꯃꯦ
ꯎꯝ
ꯑꯗꯨꯒ ꯃꯥꯅ ꯁ꯭ꯋꯥꯏꯗ ꯖꯨꯝꯕꯥ ꯇꯧꯔꯦ
ꯍꯧꯖꯤꯛ ꯌꯖꯨꯝꯕꯥꯒꯤ ꯃꯇꯝ ꯅꯠꯇꯦ ꯂꯥꯏꯔꯤ ꯄꯥꯎ ꯑꯣꯏꯌꯨ ꯑꯁ ꯂꯥꯏꯔꯤꯛꯁꯦꯃ ꯄꯥꯔꯨꯕꯒꯤ ꯋꯥꯗꯅꯀꯣ ꯉꯥꯛꯇꯪ ꯐ꯭ꯔꯦꯁ ꯑꯣꯏꯒꯦꯅꯦ ꯏꯁꯥꯁꯦ
ꯑꯁ ꯑꯩꯈꯣꯏꯁ ꯂꯥꯏꯔꯤꯛꯀ ꯎꯗ ꯀꯨꯏꯔꯦꯗ
ꯎꯝ ꯂꯥꯏꯔꯤꯛꯇꯣ ꯄꯥꯝꯃꯟꯗꯅ ꯋꯥꯔꯕ ꯑꯗꯨꯗꯨꯒꯤ ꯎꯝ ꯄꯥꯝꯗꯅ ꯄꯣꯛꯈꯥꯏꯔ ꯇꯧꯔꯦ ꯀꯣꯛꯁꯦ ꯂꯥꯏꯔꯤꯛꯀꯤ ꯃꯌꯦꯛ ꯅꯠꯇꯕ ꯑꯝꯇ ꯊꯣꯛ
ꯑꯁ ꯉꯥꯏꯍꯥꯛ ꯉꯥꯏꯍꯥꯛꯁꯨ ꯄꯣꯊꯥꯑꯣ ꯉꯥꯎꯒꯅꯤꯀꯣ ꯂꯥꯏꯔꯤꯛ ꯄꯥꯝꯃꯜꯂꯁꯨ ꯋꯥꯕꯅꯦ
ꯍꯣꯏ ꯋꯥ ꯑ ꯑꯗꯨꯅ ꯑꯩ ꯀꯣꯜ ꯑꯣꯏꯅ ꯋꯥꯔꯤ ꯁꯥꯟꯅꯔ ꯈꯥꯡꯉꯁꯤꯅꯦ
ꯑꯦꯨ ꯀꯗꯦ
ꯅꯣꯏꯒꯤꯅ ꯀꯩꯀꯩ ꯃꯊꯦꯜ ꯆꯥꯔꯕ
ꯑꯩꯈꯣꯏꯒꯤꯗꯤ ꯌꯦꯟ ꯑꯃ ꯊꯣꯡꯉꯤ ꯑꯗꯨꯒ ꯃꯣꯔꯣꯛ ꯑꯃ ꯃꯦꯠꯂꯤ ꯆꯝꯐꯨꯠ ꯑꯃ
ꯎꯝ
ꯍ ꯌꯥꯗꯦꯕꯣ ꯑꯁ ꯌꯥꯗꯦ ꯆꯝꯐꯨꯠ ꯉꯥꯛꯇꯁꯥ
ꯌꯦꯟꯗꯨꯣ ꯈꯥꯇꯛ ꯈꯥꯇꯛ ꯐꯥꯎꯔꯝꯒꯅꯦꯕ
ꯌꯦꯟꯗꯣ ꯑꯩꯈꯣꯏ ꯊꯦꯡꯗ꯭ꯔꯦ ꯆꯝꯐꯨꯠꯇꯣꯏ ꯑꯣꯏꯅ ꯇꯥꯔꯦ
ꯠꯇ
ꯍꯣꯏ ꯑꯩ ꯂꯧꯕ ꯂꯥꯀꯦ
ꯎꯝ ꯎꯝ ꯎꯝ ꯃꯣꯏꯁꯨ ꯁ꯭ꯋꯥꯏꯁꯦ ꯁꯥꯏꯍꯦ ꯌꯦꯟ ꯊꯥꯔꯁꯨ ꯁꯥꯏ
ꯆꯥꯏꯌꯦ ꯍꯧꯖꯤꯛ ꯆꯥꯕ ꯊꯛꯄꯁꯨ ꯌꯥꯗꯦ ꯕꯣꯔꯥ ꯕꯣꯔꯥꯕꯨꯗꯤ ꯆꯥꯕ
ꯕꯣꯔꯥ ꯕꯣꯔꯥꯕꯨꯗꯤ ꯆꯥꯕ ꯑꯗꯨ ꯏꯁꯥꯅꯗꯤ ꯆꯥꯕ ꯌꯥꯏꯌꯦꯅ ꯈꯟꯗꯕ ꯍꯥꯏꯇꯥꯔꯦ ꯆꯥꯔꯁꯨ ꯆꯥꯕ ꯌꯥꯗꯦꯅꯗꯤꯝ ꯈꯜ ꯂꯩꯔꯦ
ꯑꯩꯈꯣꯏ ꯏꯃꯥꯟꯅꯕꯤ ꯈꯔ ꯂꯩꯌꯦ ꯃ ꯆꯤꯟ ꯌꯥꯝ ꯌꯥꯝ ꯀꯟꯕꯤꯕ ꯁꯁꯦ ꯍꯥꯏ ꯗ ꯍꯣꯏ ꯍꯣꯏꯗ ꯍꯥꯏꯕꯤ ꯄꯩꯁꯥ ꯃꯥꯡꯍꯟꯕꯤ ꯌꯥꯝ ꯂꯩ
ꯃꯥꯡꯍꯟꯕꯤ ꯃꯃꯥꯟꯅꯕꯤꯒꯤ ꯄꯨꯟꯁꯤꯕꯨ ꯃꯥꯡꯍꯟꯕꯤ ꯃꯃꯥꯟꯅꯕꯤ ꯒꯤ ꯄꯨꯟꯁꯤꯕꯨ ꯃꯥꯡ ꯇꯥꯛꯍꯟꯕꯤ
ꯍꯧꯔꯅꯤ ꯑꯩꯅ ꯃꯣꯏꯅ ꯌꯥꯔꯛꯇꯕ ꯇꯧꯗꯦ ꯃꯣꯏꯅ ꯍꯣꯏ ꯍꯣꯏ ꯍꯥꯏꯥꯏ ꯃꯥꯡꯍꯜꯂꯤ ꯃꯣꯏꯅ ꯃꯃꯥꯟꯅꯕꯤꯕꯨ
ꯃꯥꯍꯂꯦ
ꯈꯥꯝꯖꯟꯗꯦ ꯃꯣꯏꯅ
ꯍꯥꯝꯆꯟꯗꯦ ꯑꯦꯦ ꯀꯣꯟꯅ ꯆꯥꯁꯤ ꯈꯠꯁꯤ ꯈꯣꯠꯁꯤ ꯍꯥꯏꯕꯒꯤ ꯋꯥ ꯂꯩꯇꯦꯕ ꯑꯣ ꯏꯍꯣꯏ ꯆꯅꯦꯕ ꯎꯝ ꯍꯧꯕ ꯍꯧꯔꯛꯑꯒꯗꯤ ꯆꯥꯗꯨꯅ ꯇ
ꯍꯣꯏ ꯌꯥꯗ ꯌꯥꯏ ꯃꯣꯏꯅ ꯍꯥꯟꯅ ꯆꯣꯡꯊꯣꯔꯛꯏ ꯍꯧꯗ꯭ꯔꯤꯐ ꯂꯣꯏꯗ꯭ꯔꯤꯉꯩꯗꯒꯤ
ꯎꯝ ꯅꯣꯡꯃꯇ ꯆꯥꯎꯈꯠ ꯊꯧꯔꯥꯡꯒꯤ ꯑꯅꯨꯡꯉꯥꯏꯒꯤ ꯋꯥꯔꯤꯗꯤ ꯍꯧꯔꯛꯛꯇꯦ
ꯅꯣꯡꯃꯇ ꯂꯥꯏꯔꯛ ꯄ ꯑꯁꯤ ꯂꯥꯏꯕ꯭ꯔꯦꯔꯤ ꯆꯠꯁꯤ ꯍꯥꯏꯔꯛꯇꯦ
ꯍꯥꯏꯔꯛꯇꯦ ꯐꯤꯕꯣꯡ ꯆꯥꯕꯒꯤ ꯈꯛꯇꯅꯦꯕ ꯃꯣꯏꯅ ꯊꯧꯅꯥ ꯐꯔꯤꯁꯦ ꯌꯥꯔꯣꯏ ꯑꯗꯨꯒꯨꯝꯕꯅ ꯍꯥꯟꯅꯗꯤ ꯇꯤꯟꯅꯕꯗꯨ ꯇꯤꯟꯅꯧꯨꯝ
ꯑꯩ ꯇꯤ ꯏꯔꯣꯏ ꯃꯣꯏ ꯔꯨꯝꯁꯤꯗꯩ ꯑꯩ ꯍꯣꯡꯉꯛꯑꯅꯤ
ꯑꯣ ꯃꯁꯝ
ꯅꯣꯏꯔꯨꯝꯗꯣ ꯅꯣꯏꯔꯨꯝꯗꯣ ꯂꯥꯏꯔꯤꯛꯀꯤ ꯑꯦꯟꯚꯥꯏꯔꯣꯟꯃꯦꯟ ꯑꯣꯏꯕ ꯃꯥꯜꯂꯤ ꯑꯩ ꯑꯗꯨꯗ ꯑꯣꯏꯅ ꯂꯥꯛꯑꯒꯦ
ꯈꯣꯏꯔꯨꯝꯁꯤꯕꯨꯔꯣ ꯑꯩꯈꯣꯏꯔꯨꯝꯁꯤꯗꯤ ꯃꯈꯜ ꯁꯨꯕꯒꯤ ꯏꯟꯚꯥꯏꯔꯣꯟꯃꯦꯟ ꯍꯥꯏꯗꯨꯅꯤ ꯑꯩꯈꯣꯏ ꯈꯨꯗꯤꯡꯃꯛ ꯁꯨꯔꯅꯤ ꯑꯩꯒꯤꯁꯨ ꯂꯥꯏꯔꯤꯛ ꯌꯥꯝ ꯐꯕꯤ ꯑꯃ ꯂꯩꯔꯝꯃꯦ ꯑꯩꯒ ꯂꯩꯃꯤꯟꯅꯔꯝꯗꯤ ꯄꯨꯔꯥ ꯂꯥꯏꯔꯤꯛ ꯃꯈꯨꯗꯒꯤ ꯉꯥꯎꯖꯔꯕꯤ ꯉꯥꯎꯔ ꯧ ꯀꯥꯡꯕꯨ ꯑꯃ ꯑꯗꯨ ꯃꯥ ꯆꯠꯈ꯭ꯔꯦ ꯃꯥ ꯆꯠꯈ꯭ꯔꯅꯦ ꯁꯣꯔꯒꯁꯤ ꯈꯤꯇꯪ ꯌꯥꯝ ꯃꯦꯅꯥ ꯇꯥꯅ ꯀꯣꯟꯕꯗ ꯐꯥꯎꯋꯦ ꯃꯣꯏ ꯎꯕꯁꯤ ꯕꯤꯕꯨꯨꯂꯥꯗꯤ ꯌꯥꯝ ꯆꯨꯕ ꯍꯥꯏꯇꯥꯔꯦ ꯑꯗꯨꯅ
ꯑꯩꯈꯣꯏꯒꯤ ꯑꯩꯈꯣꯏꯒ ꯏꯃꯥꯟꯅꯕꯤ ꯑꯃꯁꯨ ꯂꯩꯔꯝꯃꯦ ꯃꯥꯁ ꯂꯔꯤꯦꯛꯇ ꯄꯥꯕꯗꯣ ꯑꯩꯈꯣꯏ ꯇꯤꯟꯅꯕꯗꯒꯤ ꯃꯥꯡꯍꯟꯕ ꯑꯩꯈꯣꯏꯅ
ꯃꯥꯡꯍꯟ ꯃꯥꯡꯍꯟꯗꯣꯅꯦ ꯄꯥꯝꯍꯜꯂꯁꯨ ꯉꯥꯎꯒꯤꯗꯣ ꯃꯥꯏ ꯄꯨꯟꯁꯤꯗꯣ ꯀꯟꯕꯤꯗꯣꯏꯅꯦ ꯑꯩꯈꯣꯏꯅ ꯃꯥ ꯉꯥꯎꯗꯧꯕꯗꯩ ꯄꯨꯟꯁꯤꯗ ꯀꯟꯕꯤꯔꯤꯅꯦ ꯑꯩꯈꯣꯏꯅ
ꯎꯝ ꯍꯥꯥ ꯀꯌꯥ ꯊꯔ
ꯅꯣꯏꯗꯤ ꯀꯌꯥꯝ ꯀꯌꯥꯝ ꯄꯥꯅꯔꯒꯦ ꯑꯦꯛꯖꯥꯝꯒꯤ ꯂꯣꯏꯔꯝꯃꯅꯤꯅꯦ ꯂꯥꯏꯕ꯭ꯔꯦꯔꯤ ꯆꯠ ꯆꯠꯇꯅ ꯂꯥꯏꯔꯤꯛꯇꯨ ꯄꯥꯔꯕꯅꯤꯅ
ꯆꯠꯇꯦ ꯍꯥꯏꯕꯒꯤꯅꯦ ꯌꯥꯝ ꯋꯥꯡꯉꯁꯦ
ꯎꯝ
ꯆꯠꯂꯝꯃꯗꯤ ꯍꯥꯏꯔꯨꯗꯕꯅꯤ ꯁꯤꯦ ꯃꯥꯅ ꯆꯠꯇꯕꯒꯤ ꯀꯧꯔꯛꯇꯦꯅꯥꯡ ꯊꯤꯔꯤꯅꯦ ꯇꯧꯔꯤꯁꯦ ꯑꯆꯄꯣꯠ ꯆꯥꯕ ꯈꯛꯇ ꯄꯩꯁꯥ ꯃꯥꯡꯍꯟꯕ ꯈꯛꯇ
ꯃꯥꯅꯦ ꯃꯥꯅꯦ ꯍꯧꯖꯤꯛ ꯑꯃꯨꯛ ꯀꯔꯤ ꯆꯥꯁꯤꯒꯦ ꯈꯜꯂꯤꯕ꯭ꯔꯣ ꯍꯧꯖꯤꯛ ꯑꯃꯨꯛ ꯀꯔꯤ ꯆꯥꯁꯤꯒꯦ ꯆꯥꯛ ꯑꯃꯨꯛ ꯀꯥꯈꯠꯈꯤꯁꯦ ꯀꯔꯤ ꯑꯃꯨꯛ ꯆꯥꯁꯤꯒꯦ ꯍꯧꯖꯤꯛꯁꯦ
ꯆꯥꯏꯅ ꯅ ꯈꯪꯗꯦ ꯀꯩꯔꯥ ꯁꯤꯁꯦ ꯅꯪꯒꯤ ꯐꯕꯣ ꯌꯦꯡꯉꯣꯏꯗ꯭ꯔꯣ
ꯌꯦꯡꯉꯣꯏ ꯑꯩꯈꯣꯏ ꯐꯨꯠꯕꯣꯜꯒꯤ ꯃꯤꯗꯥ ꯑꯣꯏꯗꯦ ꯑꯩꯈꯣꯏ ꯀꯩꯅꯣ ꯐꯨꯠ ꯗ꯭ꯔꯃꯥ ꯑꯣꯏꯅ ꯌꯦꯡꯒꯦ ꯐꯨꯠꯕꯣꯜ ꯌꯦꯡꯗꯧ ꯁꯔꯨꯛ
ꯑꯩꯈꯣꯏꯗꯤ ꯐꯨꯠꯕꯣꯜ ꯍꯥꯏꯉꯒ ꯁꯤꯡꯖꯨ ꯆꯥꯥꯁꯦꯅ ꯂꯩ ꯋꯥ
ꯇꯧ ꯇꯧ ꯃꯥꯅꯤ ꯇꯧꯒꯗꯕꯅꯤ ꯁꯤꯡꯖꯨꯗ ꯅꯠꯇꯦ ꯑꯇꯣꯞꯄꯁꯨ ꯑꯥꯏꯇꯦꯝꯗꯨ ꯈꯔ ꯍꯥꯞꯆꯜꯂꯨꯗꯅ ꯁꯤꯡꯖꯨꯗꯨꯃ ꯆꯥꯔꯕꯅꯤꯅ ꯄꯩꯁꯥꯒꯤꯕꯨ ꯀꯩꯅꯣ ꯑꯗꯨꯃꯥꯏꯅ ꯊꯣꯛ ꯈꯖꯤꯡꯗꯣ ꯑꯗꯨꯅꯤ ꯑꯁꯦꯡꯕ ꯂꯩꯔꯗꯤ ꯑꯩ ꯄꯤꯕꯤ ꯌꯥꯕꯅꯦꯀꯣ ꯑꯗꯣ ꯑꯩꯒꯤ ꯈꯖꯤꯡꯁꯦ ꯀꯩꯅꯣ ꯈꯔ ꯁꯛꯎꯗꯕ ꯈꯖꯤꯡ ꯑꯣꯏꯕ ꯍꯥꯏꯇꯥꯔꯦ ꯄꯨꯔꯥ ꯇ꯭ꯔꯥꯟꯁꯄꯦꯔꯦꯟꯒꯤ ꯑꯗꯨꯅ ꯑꯩ ꯄꯤꯅꯤꯡꯉꯁꯨ ꯎꯄꯥꯏꯗꯤ ꯂꯩꯇꯕ ꯌꯥꯝꯗꯤ ꯄꯤꯅꯤꯡꯉꯦꯕ ꯅꯣꯏꯅ ꯍꯥꯏꯕꯗꯣ ꯑꯗꯣ ꯑꯩ ꯄꯤꯅꯤꯡꯉꯦꯅ ꯑꯩ ꯂꯩꯇꯕꯁꯤꯗꯅꯦ ꯄꯤꯕ ꯉꯝꯗ꯭ꯔꯦ ꯃꯊꯪ ꯍꯦꯛ ꯂꯩꯔꯛꯄꯗꯅꯦ ꯑꯩ ꯁꯣꯏꯗꯅ ꯄꯤꯔꯛꯀꯅꯤ ꯑꯗꯣ ꯎꯝ ꯑꯗꯨꯗ ꯅꯣꯏꯨꯗꯣ ꯁꯤꯡꯖꯨ ꯑꯃ ꯇꯧꯔꯕꯅꯤꯅ ꯆꯥꯛꯇꯣ ꯆꯥꯔꯁꯨ ꯆꯥꯅ ꯑꯃꯒ ꯍꯥꯞ ꯍꯥꯞꯆꯜꯂꯣ ꯑꯗꯒꯤ ꯆꯥ ꯑꯃ ꯂꯣꯟꯈꯠꯄ ꯌꯥꯏ ꯅꯠꯇ꯭ꯔꯁꯨ ꯅꯥꯀꯟꯗ ꯍꯩꯅꯧ ꯑꯃꯨꯟꯕ ꯈꯔ ꯈꯥꯏꯔ ꯊꯝꯕ ꯌꯥꯏ ꯍꯥꯏꯗꯤ ꯕꯣꯟꯒꯤ
ꯑꯁ ꯄꯨꯈꯇꯤ ꯅꯨꯡꯉꯥꯏꯔꯅꯤꯀꯣ ꯑꯌꯨꯛꯇꯤ
ꯑꯦ ꯄꯨꯛꯀꯤꯗꯤ ꯈꯜꯂꯨꯅꯨ ꯅꯨꯡꯉꯥꯏꯔ ꯍꯥꯎꯔ ꯂꯣꯏꯔꯦ ꯍꯥꯏꯗꯤ ꯍꯣꯔꯦꯟ ꯕꯣꯟ ꯌꯦꯡꯕꯒꯤ ꯂꯥꯎꯕꯗ ꯑꯦꯅꯔꯖꯤꯗꯨ ꯌꯥꯎꯗ꯭ꯔꯗꯤ ꯂꯥꯎꯕ ꯉꯝꯃꯣꯏꯕꯀꯣ ꯈꯔ ꯌꯥꯝ ꯆꯥꯁꯟꯗ꯭ꯔꯒꯗꯤ ꯉꯁꯥꯏꯗꯩ ꯑꯗꯨꯅ ꯏꯅꯥꯛꯇ ꯆꯥꯅ ꯊꯛꯅꯕꯁꯦ ꯈꯔ ꯈꯤꯟꯗ꯭ꯔꯒꯗꯤ ꯗꯦ
ꯎꯝ
ꯑꯁ ꯉꯁꯥꯏ ꯋꯥꯛꯀꯤꯡ ꯆꯠꯄꯗꯅꯦ ꯑ ꯂꯝꯕꯤꯗ ꯀꯣꯄꯜ ꯑꯃ ꯊꯦꯡꯅꯩꯌꯦ ꯇꯕ ꯑꯃ ꯑ ꯈꯪꯗꯦ ꯌꯥꯝ ꯄꯛꯇꯕ ꯑꯗꯨꯝ ꯑꯌꯥꯝꯕ ꯃꯇꯝ ꯊꯦꯡꯅꯩꯑꯕꯗꯤ ꯀꯣꯄꯜꯗꯣ ꯑꯗꯣ ꯍꯧꯖꯤꯛꯀꯤ ꯍꯦꯂꯤꯄ꯭ꯔꯦꯠꯀꯤ ꯂꯝꯕꯤꯗ ꯑꯗꯨꯗ ꯑꯁ ꯃꯥꯏ ꯄꯦꯝꯃ ꯃꯥꯏ ꯄꯦꯝꯃ ꯍꯧꯖꯤꯛꯀꯥꯟ ꯑꯃꯨꯛ ꯎꯈꯤꯗ꯭ꯔꯦ ꯄꯛꯇꯕꯒꯤ
ꯁꯤꯐꯥ ꯁꯝꯁꯒꯤꯔ
ꯇꯥꯅ ꯈꯜꯂꯛꯄꯅꯦ ꯅꯥꯄꯦꯝꯃ ꯀꯨꯝꯍꯩꯅꯤ ꯁꯪꯁꯥꯔ ꯑꯉꯛ ꯑꯉꯛꯄꯅ ꯊꯜꯂ
ꯎꯝ
ꯅꯣꯏ ꯅꯃꯥꯟꯅꯕꯤ ꯑꯗꯨꯋꯥꯏꯗ ꯂꯩꯕ ꯑꯅꯤꯗꯨꯣ ꯂꯥꯏꯔꯤꯛ ꯄꯥꯈ꯭ꯔꯕꯣ ꯃꯈꯣꯡ ꯃꯋꯥꯒ ꯇꯥꯈꯤꯗ꯭ꯔꯦ ꯂꯥꯏ ꯄꯥꯟꯕꯧ ꯃꯥꯜꯂꯦ ꯃꯣꯏꯗꯤ ꯂꯥꯏꯔꯤꯛ ꯄꯥꯔꯝꯅꯤꯗ ꯂꯥꯏꯔꯤꯛ ꯄꯥꯔꯝꯒꯅꯤꯌꯦ ꯑꯦꯛꯖꯥꯝꯒꯤ ꯀꯟꯅ ꯄꯥꯔꯝꯒꯅꯤ ꯌꯥꯝ ꯀꯟ ꯀꯟ ꯄꯥꯒꯅꯨ ꯆꯣꯛꯊꯈꯤꯅꯦ ꯑꯩ ꯂꯥꯏꯔꯤꯛꯇꯣ ꯈꯔ ꯈꯔ ꯕ꯭ꯔꯦꯛ ꯊꯥꯔꯒ ꯄꯥꯎ ꯑꯥꯌꯣ
ꯄꯥꯗꯤꯌꯦ ꯑꯅꯤꯃꯛ ꯑꯃꯅ ꯃꯄꯥꯟꯗ ꯑꯃꯅ ꯃꯅꯨꯡꯗ ꯁꯤꯞ ꯁꯤꯞꯂꯒ ꯀꯣꯜ ꯇꯧꯅꯔꯤꯑ
ꯑꯣ ꯑꯣ ꯑꯣ ꯑꯣ ꯅꯪꯁꯨ ꯄꯥꯗ꯭ꯔꯁꯨ ꯄꯥꯏꯀꯣ ꯍꯥꯏꯒꯦꯗꯤ ꯌꯥꯝꯅ ꯑꯁꯦꯡꯕ ꯍꯥꯏ ꯄꯥꯔꯤ
ꯑꯩꯗꯤ ꯆꯤꯟꯊꯤ ꯍꯩꯇꯤꯌꯦ ꯀꯥꯏ
ꯑꯣ ꯑꯁꯦꯡꯕꯗ ꯑꯆꯨꯝꯕꯗ ꯇꯧꯖꯕꯤ ꯎꯝ
ꯑꯗꯨ ꯑꯆꯝꯕ ꯑꯣꯏꯅ ꯆꯥꯅꯤꯡꯉꯤꯗꯅ
ꯈꯨꯗꯥꯡꯗꯨ ꯆꯣꯛꯊꯔꯛꯑꯒꯗꯤ ꯅꯣꯏ ꯑꯍꯨꯝ ꯑꯃꯨꯛ ꯅꯨꯡꯁꯤꯟꯅ ꯌꯥꯅꯤꯦ ꯐꯣꯟꯁꯦ ꯉꯥꯡꯕꯝ ꯊꯣꯛꯄ ꯄꯨꯡꯉꯥꯡ ꯉꯥꯡꯉ ꯎꯝ
ꯑꯗꯨꯅꯦ ꯍꯥꯏꯁꯦ
ꯍꯥꯏꯁ ꯅꯣꯡꯃꯩ ꯅꯨꯃꯤꯠꯁꯦ ꯀꯔꯝꯅ ꯂꯣꯏꯈꯤꯒꯗꯒꯦꯅ ꯐꯣꯟ ꯌꯦꯡꯉꯁꯨ ꯍꯧꯍꯟꯈꯤꯕꯅꯣ
ꯐꯣꯟ ꯌꯦꯒ ꯍꯧꯒꯗꯂꯦ ꯐꯣꯟ ꯇꯨꯝꯃꯦ ꯂꯩꯗ꯭ꯔꯣ
ꯑꯗꯨꯅꯦ ꯑꯩꯁꯦ ꯅꯍꯥꯟ ꯁꯤꯃꯨꯛ ꯅꯩꯕ ꯄꯨꯟꯁꯤ ꯂꯩꯄꯣꯅꯤ ꯁꯤꯗꯩ ꯅꯨꯡꯉꯥꯏ ꯄꯨꯟꯁꯤꯗꯤ ꯀꯥꯏ ꯂꯩꯔꯨꯅꯤ ꯆꯤꯞ ꯃꯤꯅꯤꯁꯇꯔꯅ ꯁꯤ ꯄꯨꯟꯁꯤꯁꯤ ꯐꯪꯉꯝꯒꯗ꯭ꯔꯣ ꯐꯪꯉꯝꯃꯣꯏ
ꯐꯪꯉ ꯑꯃꯣ
ꯎꯝ
ꯑꯩꯪꯈꯣꯏ ꯈꯛꯇꯅꯤ ꯐꯪꯉꯁꯦ
ꯃꯥꯅꯦ ꯁꯤ ꯄꯨꯟꯁꯤꯁꯤ ꯄꯩꯁꯥꯅ ꯂꯩꯒꯦ ꯐꯪꯄꯣꯟꯠꯇꯦꯕ ꯏꯃꯥ ꯏꯄꯥꯗꯨꯅꯕꯨꯗꯤ ꯎꯖꯕꯨꯗꯤ ꯅꯨꯡꯁꯤꯕꯅ ꯉꯥꯡꯔꯅꯦ
ꯎꯝ ꯅꯪꯕꯨꯗꯤ ꯏꯁꯩ ꯁꯛꯄ ꯍꯩꯕ꯭ꯔꯣ ꯁꯛ ꯍꯩꯕ꯭ꯔꯅ
ꯍꯩꯇꯦꯗ ꯏꯁꯩ ꯍꯥꯏꯁꯤꯗꯤ ꯉꯪꯕ ꯃꯤ ꯂꯣꯏꯃꯛ ꯍꯦꯡ ꯉꯪꯕꯅꯤꯗ ꯏꯁꯩ ꯍꯥꯏꯁꯤꯗꯤ ꯍꯩꯕ ꯍꯩꯇꯕꯗꯨꯅ ꯃꯥ ꯃꯥꯒꯤ ꯏꯁꯩ ꯉꯪꯕꯗꯤ ꯃꯤ ꯂꯣꯏ ꯍꯩꯕꯅꯦ ꯑ ꯑꯩꯅ ꯗꯥꯟꯁ ꯇꯧꯔꯛꯗꯤ ꯄ꯭ꯔꯤꯊꯤꯕꯤꯁꯦ ꯀꯩꯅꯣ ꯇꯧꯔꯛꯄꯁꯨ ꯌꯥꯏꯀꯣ ꯄ꯭ꯔꯤꯊꯤꯕꯤꯁꯦ ꯇꯪꯈꯥꯏ ꯇꯥꯈꯤꯕꯁꯤ ꯎꯝ ꯎꯝ ꯏꯕꯥꯅꯤꯅ ꯑꯝꯇꯪ ꯅꯤꯛꯊꯁꯦ ꯑꯃꯣ ꯃꯈꯥꯗ ꯂꯩꯕ ꯃꯤꯈꯩꯗꯣ ꯑꯥꯔꯀꯋꯦꯛ ꯇꯧꯅꯕ
ꯎꯝꯁ ꯃꯅꯦ
ꯔꯝꯔ ꯉꯔꯅꯤꯉ ꯍꯣꯏ ꯇꯥꯛꯇ ꯀꯣꯏꯔꯦ ꯃꯤ ꯃꯈꯩꯁꯤꯦ ꯈꯤꯇꯪ ꯃꯥꯏ ꯃꯤꯠ ꯁꯤꯡꯅꯕ ꯑ ꯑꯗꯨꯗꯤ ꯌꯥꯕꯒ ꯐꯔꯦ ꯐꯔꯦ ꯅꯪ ꯕꯣꯜꯁꯨ ꯌꯦꯡꯗꯦꯌꯦ ꯕꯣꯜ ꯌꯦꯡꯗ꯭ꯔꯤꯉꯩꯗ ꯂꯥꯏꯔꯤꯛꯁꯨ ꯄꯥꯅꯤꯌꯦꯌꯦ ꯅꯪ ꯦ ꯑꯗꯨꯅ ꯥꯏꯛꯇꯣ ꯄꯥꯊꯣꯛꯑꯣ ꯍꯣꯔꯦ ꯕꯣꯜ ꯃꯇꯝꯗꯨꯅ ꯕꯣꯜ ꯌꯦꯡꯉꯣ ꯂꯥꯏꯔꯤꯛ ꯄꯥꯅꯤꯡꯕꯗ ꯉꯥꯎꯔꯝꯒꯅꯤꯅ ꯍꯧꯖꯤꯛ
ꯐꯥꯎꯅꯔꯁꯦ ꯀꯣ ꯊꯝꯃꯦꯀꯣ ꯎꯝ ꯆꯠ ꯆ